ꯑꯣ
ꯇꯥꯕ꯭ꯔꯣ
ꯍꯂꯣ ꯇꯥꯕ꯭ꯔꯣ
ꯇꯥꯏꯌꯦ꯫
ꯀꯩꯗꯧꯔꯤꯅꯣ
ꯑꯁ ꯇꯨꯝꯃꯤꯌꯦ꯫
ꯇꯨꯃꯜ ꯂꯦ ꯍꯣꯂꯣ꯫
ꯇꯃꯗꯦ꯫
ꯊꯕꯛ ꯍꯜꯂꯛꯄ ꯀꯨꯏꯔꯕꯣ
ꯈꯔ ꯀꯨꯏꯔꯦ ꯉꯁꯤꯗꯤ ꯉꯜꯂꯦꯅ
ꯑꯣ ꯑꯩꯗꯤ ꯊꯦꯡ ꯂꯣꯏꯕ꯭ꯔꯅ ꯈꯟꯕꯅꯤꯅꯦ꯫
ꯍꯌꯦꯡꯁꯦ ꯅꯣꯏ ꯄꯨꯡ ꯑꯅꯤꯗꯒꯤ ꯂꯣꯏꯒꯗ꯭ꯔꯥ
ꯈꯪꯗꯦ ꯑꯩꯈꯣꯏ ꯈꯨꯨꯜ ꯑ ꯑꯩꯈꯣꯏ ꯈꯨꯨꯜ ꯍꯥꯏꯌꯦ ꯑꯩꯈꯣꯏ ꯁ꯭ꯀꯨꯜ ꯀꯩꯅꯣ ꯇꯧꯔꯗꯤ꯫ ꯑꯗꯨꯝ ꯑꯅꯤꯗꯒꯤ ꯍꯦꯛ ꯍꯦꯛ ꯂꯣꯏꯔꯅꯦ ꯊꯥꯖꯗꯦ꯫ ꯑꯅꯤꯗꯤ ꯀꯤꯂꯣꯒ ꯇꯧꯕ ꯃꯥꯜꯂꯦ꯫
ꯑꯣ ꯑꯩ ꯌꯦꯟꯁꯥꯡ ꯊꯣꯡꯅꯤꯒꯦ꯫
ꯍ‌ꯦ ꯎꯁꯣꯏꯊꯣꯛꯏ ꯉꯑꯅꯤ ꯉꯁꯤ꯫
ꯑꯁ ꯑꯩꯗꯤ ꯗꯨꯀꯥꯟꯗ ꯑꯆꯥꯄꯣꯠ ꯆꯥꯈꯤꯕꯒꯤ ꯊꯣꯡꯁꯨ ꯊꯣꯡꯅꯤꯡꯗ꯭ꯔꯦ꯫ ꯃꯨ
ꯄꯨꯛ ꯊꯥꯕꯅꯤꯅ ꯊꯣꯡꯅꯤꯡꯉꯔꯣꯏꯅꯦ꯫
ꯎꯍꯨꯝ
ꯄꯨꯛ ꯂꯥꯝꯃꯗꯤ꯫ ꯊꯣꯛꯅꯤꯡꯒꯗꯕ ꯊꯟꯕꯅꯤꯅ꯫
ꯑꯃꯨꯛ ꯂꯥꯝꯂꯛꯀꯗ꯭ꯔꯥ ꯈꯟꯕꯒꯤꯅꯤꯅꯤ ꯇꯧꯔꯤꯁꯦ꯫
ꯂꯥꯝꯂꯛꯑꯗꯤ ꯏꯆꯦꯒꯤ ꯃꯇꯧ ꯇꯧꯋꫭ꯫ ꯆꯥꯛꯒ ꯍꯦꯟꯖꯥꯡꯒ ꯀꯨꯀꯔꯗ ꯄꯨꯟꯅ ꯀꯥꯝꯃꯒ ꯆꯥꯏ ꯍꯥꯏꯕꯗꫭ ꯅꯪꯁꯨ ꯈꯪꯕ꯭ꯔꯣ
ꯅꯔꯣ
ꯏꯆꯦ ꯀꯩꯅꯣꯒꯤꯕꯃ ꯈꯃꯥꯏꯈꯤꯕꯒꯤ ꯃꯃꯥ ꯗꯣ
ꯑꯣ ꯈꯪꯗꯦꯅꯦ꯫
ꯅꯍꯥꯟ ꯑꯩꯈꯣꯏ ꯀꯩꯅꯣꯗ ꯅꯣꯏꯒꯤꯗ ꯕꯣꯜ ꯌꯦꯡꯕꯗꯣ
ꯑꯥ
ꯑꯗꯨ ꯅꯨꯃꯤꯠꯇ ꯃꯥꯁꯦ꯫ ꯃꯃꯥꯁꯤꯡ ꯆꯥꯛ ꯆꯥꯃꯤꯟꯅꯕ ꯆꯠꯄꯖꯥꯠꯅꯦꯕ ꯅꯨꯡꯊꯤꯟꯁꯦ꯫ ꯑꯗꯨꯒꯤ ꯑꯃꯨꯛ ꯆꯥꯛ ꯂꯥꯝꯗ꯭ꯔꯦ ꯍꯥꯏꯅ ꯆꯥꯛ ꯊꯣꯡꯗ꯭ꯔꯦ ꯍꯥꯏꯌꯦ꯫ ꯑꯗꯣ ꯃꯣꯏ ꯑꯍꯤꯡꯗ ꯐꯝꯃꯤꯟꯅꯕꯗꯨ ꯂꯣꯏꯔꯒ ꯍꯜꯂꯛꯄ ꯃꯇꯝꯗ ꯆꯥꯛ ꯂꯥꯝꯂ ꯑꯣ ꯇꯨꯝꯂꯒꯦꯗꯤ ꯇꯨꯝꯂꯒ ꯑꯃꯨꯛ ꯂꯥꯝꯕ ꯑꯗꯨꯗꯤ ꯍꯧꯒꯠꯂꯒ ꯆꯥꯛꯒ ꯍꯟꯖꯥꯡ ꯄꯨꯟꯅ ꯀꯥꯝꯃꯒ ꯆꯥꯏ ꯍꯥꯏꯌꯦ ꯀꯨꯀꯔꯗ
ꯃꯥꯏ ꯇꯎꯏꯁꯤꯅ ꯈꯪꯗꯦ꯫
ꯍꯤ ꯍꯤ ꯁꯤꯕꯥꯏꯒꯤ ꯈꯨꯊꯣꯡ ꯇꯧꯔꯒ ꯑꯗꯨꯨꯝꯝ ꯆꯥꯎ ꯏꯊꯟꯇ ꯂꯩꯔꯗꯤ ꯑꯩꯁꯨ ꯊꯣꯡꯉꯣꯏ ꯏꯊꯟꯇ ꯂꯩꯗꯕꯩ ꯇꯧꯔꯨꯔꯤꯅꯤ ꯍꯣꯏ ꯃꯤ ꯑꯃꯒꯤ ꯏꯁꯇꯦꯇꯁ ꯎꯑꯦ꯫
ꯑꯥ
ꯑꯦ
ꯑꯩꯁꯨ ꯎꯏ‌ꯦ
ꯆꯠꯂꯒ ꯍꯜꯂꯛꯄꯗ ꯏꯆꯤ ꯆꯤꯛꯑꯦ ꯍꯥꯏꯌꯦꯦ ꯀꯞꯅꯤꯡꯉꯦ ꯍꯥꯏꯌꯦ
ꯎ ꯑꯣꯋ ꯍꯥꯏꯁ ꯄꯇꯨꯖꯤꯗꫭ
ꯎꯝ
ꯅꯣꯡ ꯆꯨꯗ꯭ꯔꯗꯤ ꯈꯔ ꯐꯗꯕ
ꯎꯝ ꯉꯁꯤ ꯀꯩꯅꯣ ꯁꯣꯅꯕ ꯌꯦꯡꯒꯗ꯭ꯔꯣ
ꯌꯦꯡꯗ꯭ꯔꯗꯤ
ꯎ
ꯅꯨꯡꯉꯥꯏꯒꯗꯕꯅꯤꯅ‌ꯦ ꯉꯁꯤ
ꯈꯪꯗ꯭ꯔꯦ
ꯑꯃꯗꯣ ꯑꯁ ꯄꯥꯈꯠꯂꯤꯅꯦ
ꯎꯝ ꯉꯔꯥꯡꯒꯤꯗꯤ ꯌꯦꯡꯕ ꯐꯪꯗ꯭ꯔꯦꯅꯦ
ꯌꯦꯡꯗ꯭ꯔꯦ ꯅꯪꯒꯤꯗꯤ ꯑꯃꯗꯤ ꯐꯖꯅ ꯀꯥꯞꯈ꯭ꯔꯕ ꯃꯥꯜꯂꯦ
ꯎꯝ
ꯅꯨꯡꯁꯤꯕꯅ ꯑꯃꯨꯛ ꯌꯦꯡꯔꯒ ꯑꯩꯁꯨ ꯑꯃꯨꯛ ꯀꯞꯅꯤꯡꯂꯛꯑꯦ
ꯎꯝ ꯑꯩꯗꯤ ꯃꯣꯏꯗꯣ ꯉꯝꯒꯗ꯭ꯔꯅ ꯈꯟꯕꯅꯤꯅꯦ
ꯑꯩꯁꯨꯅꯦ ꯕꯣꯁꯦ ꯅꯪꯒꯤꯗꯨꯒ ꯑꯩꯒꯤꯗꯨꯒ ꯁꯥꯟꯅꯕ ꯂꯣꯏꯔꯗꯤ ꯀꯌꯥ ꯌꯦꯡꯅꯤꯡꯉꯔꯣꯏ
ꯍꯣꯏ
ꯑꯣ ꯇꯧꯋꯦ ꯍꯣꯏ ꯍꯟꯗꯛꯁꯦ ꯑꯩ ꯕꯣ ꯀꯌꯥ ꯌꯦꯡꯗꯦꯕ ꯀꯩꯅꯣ ꯃꯇꯝꯗꯗꯤ ꯃꯣꯏꯅ ꯂꯤꯛ ꯁꯥꯟꯅꯕ ꯃꯇꯝꯗꯗꯤ ꯑꯗꯨꯝ ꯌꯦꯡꯉꯦ ꯑꯗꯨꯕꯨ ꯍꯟꯗꯛ ꯁꯤꯗꯤ ꯌꯦꯡꯅꯤꯡꯗꯦꯗ ꯌꯦꯡꯅꯤꯡꯕ ꯐꯥꯎꯗꯦ ꯑꯩꯈꯣꯏꯅ ꯌꯦꯡꯅꯤꯡꯕ ꯑꯃ ꯑꯅꯤ ꯊꯣꯛꯄꯗꯣ ꯑꯗꯨ ꯅꯨꯃꯤꯠꯇ ꯌꯦꯡꯉꯦ ꯑꯗꯨ ꯅꯠꯇ꯭ꯔꯗꯤ ꯌꯦꯡꯅꯤꯡꯗꯦ
ꯑꯗꯨꯅꯤ
ꯃꯇꯝꯗꯨꯁꯨ ꯀꯩꯅꯣ ꯇꯧꯕꯅꯤꯅꯀꯣ
ꯎꯝ ꯑꯉꯥꯡꯕ ꯇꯤꯝꯗꯣ ꯑꯉꯥꯡꯕ ꯇꯤꯝꯗꯣ ꯃꯁꯥ ꯏꯊꯤ ꯊꯤꯔꯒ ꯑꯁ ꯌꯥꯝ ꯀꯟꯕ ꯖꯥꯠꯅꯦꯕ
ꯍꯣꯏ ꯗꯥꯎꯁꯨ ꯂꯩꯖꯥꯠꯅꯦ
ꯍꯣꯏ
ꯗꯎꯒꯤꯁꯨ ꯄꯣꯜꯂꯦ ꯁꯤ ꯉꯔꯥꯡ ꯁꯤꯈꯤꯕ ꯇꯤꯝꯗꯣ ꯀꯩꯅꯣꯗꯤ ꯌꯥꯝꯅꯗꯤ ꯊꯤꯗꯕꯅꯦꯕ ꯑꯗꯨꯕꯨ
ꯑꯃꯗꯨ ꯅꯨꯡꯁꯤꯈ꯭ꯔꯦꯗ ꯑꯁ
ꯎꯝ ꯉꯔꯥꯡꯗꯤ ꯑꯁ ꯀꯣꯟ ꯃꯩ ꯂꯩꯗꯕꯒꯤ ꯌꯦꯡꯗꯦ ꯑꯗꯨꯕꯨ ꯍꯦꯛ ꯍꯧꯒꯠꯄꯒ ꯔꯤꯖꯥꯜꯠ ꯌꯦꯡꯉꯦꯕ ꯌꯦꯡꯕ ꯃꯇꯝꯗ ꯊꯥꯖꯗꯕ ꯑꯃ ꯇꯧꯔꯝꯃꯤ ꯅꯪꯒꯤ ꯅꯪꯒꯤꯗꯨꯗꯤ ꯉꯝꯕ ꯃꯥꯜꯂꯦꯅꯦ ꯉꯔꯥꯡ
ꯍꯣꯏ ꯁꯣꯔꯁꯦ ꯊꯕꯦꯠ ꯊꯕꯦꯠ ꯍꯣꯜꯂꯦ ꯍꯥꯏꯅꯦ ꯌꯦꯡꯕꯁꯤꯡꯗꯤ꯫
ꯑꯃ ꯑꯃꯁꯨ ꯈꯔ ꯀꯟꯕꯒꯤ ꯑꯣꯏꯔꯝꯒꯅꯤ ꯑꯗꯨꯗꯤ꯫
ꯁꯨꯔꯁꯦ ꯍꯣꯟꯐꯝ ꯈꯪꯗꯈꯩ ꯌꯦꯡꯉꯦ ꯍꯥꯏꯅꯤ ꯌꯦꯡꯕꯁꯤꯡꯅꯒ
ꯑꯈꯣꯏ ꯑꯈꯣꯏ ꯈꯨꯟꯒꯤ ꯃꯤ ꯈꯔꯗꯤ ꯉꯔꯥꯡꯁꯦ ꯌꯦꯡꯒꯦ ꯍꯥꯏꯅ ꯍꯦꯟꯖꯥꯡ ꯂꯩꯕ ꯂꯥꯛꯄꯖꯥꯅꯦ꯫
ꯑꯥ꯫
ꯑꯗꯨꯒ ꯃꯩ ꯂꯥꯛꯇꯕ ꯑꯗꯨ ꯑꯣꯏꯔꯁꯨ ꯃꯣꯏ ꯀꯩꯅꯣꯗꯤ ꯑꯩꯈꯣꯏ ꯅꯠꯇꯕ ꯑꯩꯈꯣꯏꯒꯤ ꯑꯅꯥꯛꯄꯗ ꯂꯩꯕꯗꯨ꯫
ꯑꯥ꯫
ꯃꯣꯏꯗꯤ ꯌꯦꯡꯅꯤꯡꯉꯥꯏ ꯂꯩꯕꯅꯤꯅ ꯑꯗꯨꯝ ꯌꯦꯡꯃꯤꯟꯅꯕ ꯖꯥꯠꯅꯤ꯫
ꯑꯥ꯫
ꯍꯣꯏ ꯀꯩꯅꯣ ꯃꯤ ꯌꯥꯝꯅ ꯂꯩꯔꯒ ꯌꯦꯡꯗꯤ ꯅꯨꯡꯉꯥꯏꯒꯅꯤ ꯑꯗꯨꯕꯨ ꯄꯨꯟꯐꯝꯁꯨ ꯈꯪꯗ꯭ꯔꯦ ꯄꯨꯟꯐꯝꯁꯨ ꯄꯨꯟꯕ ꯃꯇꯝꯁꯨ ꯂꯩꯇ꯭ꯔꯦ ꯊꯕꯛꯁꯤꯅ꯫
ꯑꯗꯨꯅꯦ꯫
ꯊꯕꯥꯥꯛꯀꯤ ꯊꯕꯛ ꯉꯥꯛꯇ꯫ ꯋꯔꯤ ꯁꯅꯕ ꯃꯇꯝꯐꯥꯎ ꯂꯩꯇꯦꯅꯦ꯫ ꯆꯦꯡꯃꯟꯕꯒꯤ ꯉꯁꯤꯁꯦ ꯍꯩꯄꯥ ꯁꯥꯔꯒ ꯃꯊꯛꯇꯣ ꯁꯦꯡꯒꯦ ꯍꯥꯏꯅ ꯁꯦꯡꯕ ꯃꯇꯝꯗ ꯀꯩꯅꯣꯗꯣ ꯂꯩꯈꯣꯝꯗꯣ ꯂꯧꯊꯣꯛꯀꯦꯅ ꯆꯩ ꯄꯥꯏꯔꯒ ꯊꯤꯟꯕꯗ ꯀꯩꯅꯣ ꯈꯨꯠꯁꯦ ꯀꯩ ꯑ ꯁꯤ ꯆꯦꯛꯇ ꯇꯛꯄꯅꯤꯅ ꯂꯣꯏꯟ ꯀꯥꯏꯔꯦ ꯏꯁꯤꯡ ꯏꯁꯤꯡ ꯄꯥꯏꯕ ꯌꯥꯗ꯭ꯔꯦ꯫
ꯇꯧꯔꯥꯡꯒꯅꯤ꯫
ꯑꯍꯩꯕ
ꯄꯨꯡ ꯀꯌꯥꯗ ꯂꯥꯛꯀꯦ ꯃꯣꯏ ꯑꯉꯥꯡꯁꯤꯡꯗꯣ꯫
ꯄꯨꯡ ꯀꯥꯎꯈ꯭ꯔꯦꯅꯦ ꯄꯨꯡ ꯇꯔꯥꯃꯥꯊꯣꯏ ꯑꯗꯨꯋꯥꯏꯗ ꯂꯥꯛ
ꯉꯜꯂꯤꯅꯦ ꯑꯗꯨꯗꯤ꯫
ꯎꯝ ꯐꯣꯟ ꯃꯥꯏ ꯂꯩꯗꯕꯒꯤ ꯉ ꯉꯁꯥꯏ ꯑꯌꯨꯛ ꯉꯟꯇꯥꯅ ꯋꯥꯟ ꯑꯃꯈꯛꯇ ꯂꯩꯕꯗꯨ꯫ ꯑꯃꯈꯥꯛꯇ ꯂꯩꯕꯗꯣ ꯑꯗꯨ ꯊꯝꯔꯒ ꯂꯩꯕꯅꯦꯕ꯫
ꯑꯥ꯫
ꯑꯗꫭ ꯑꯃꯨꯛ ꯂꯥꯛꯑꯦ ꯂꯥꯛꯇ꯭ꯔꯤ ꯐꯥꯎꯗꯤ ꯃꯨꯠꯇꯦ꯫ ꯉꯔꯥꯡ ꯅꯨꯡꯗꯥꯡꯗꯤ ꯑꯁ ꯇꯨꯝꯕ ꯌꯥꯗ꯭ꯔꯦꯍꯦ ꯁꯥꯃꯟꯕꯒꯤ꯫
ꯁꯥꯌꯦ ꯍꫭꯏ ꯑꯁ ꯌꯥꯗ꯭ꯔꯦ꯫
ꯐꯃꯨꯡ ꯂꯪꯊꯣꯛꯑꯒ ꯀꯩꯅꯣ ꯃꯥꯏꯀꯩ ꯃꯔꯤꯃꯛ ꯀꯣꯏꯔꯒ ꯇꯨꯝꯕꯅꯦ ꯉꯔꯥꯡꯗꯤ꯫
ꯃꯩꯁꯨ ꯂꯥꯛꯇꯕꯅꯤ ꯃꯩ ꯂꯥꯛꯔꯗꯤ ꯑꯗꯨꯝ ꯌꯥꯕ꯭ꯔꯥ ꯇꯨꯝꯕ꯫
ꯃꯩ ꯂꯥꯛꯑꯗꯤ ꯂꯩꯕꯅꯤꯅ ꯏꯪꯍꯟꯅꯤꯡꯉꯥꯏ꯫
ꯎꯝ꯫
ꯀꯩꯅꯣꯗ ꯇꯨꯝꯃꯗꯤ ꯐꯃꯨꯡꯗ ꯅꯠꯇꯕ ꯇꯨꯝꯃꯗꯤ ꯑꯗꯨꯝ ꯇꯨꯝꯃꯗꯤ ꯌꯥꯅꯤ ꯌꯥꯏꯗ꯫
ꯑꯥ꯫ ꯍꯩ ꯑꯗꯨꯁꯨ ꯂꯩꯕ ꯌꯥꯗ꯭ꯔꯦꯅꯦ꯫
ꯑꯁ ꯌꯨꯝꯁꯦ ꯈꯪꯗ꯭ꯔꯦꯅꯦ ꯐꯥꯖꯕ ꯊꯤꯔꯁꯨ ꯅꯨꯡꯗꯥꯡ ꯑꯃꯨꯛ ꯁꯥꯕ꯫
ꯌꯨꯝꯕꯨ ꯅꯨꯄꯤꯁꯤꯡꯒ ꯇꯥꯟꯂꯛꯈ꯭ꯔꯦ꯫
ꯀꯩꯅꯣꯗ
ꯑꯅꯧ ꯑꯅꯧꯕ ꯂꯥꯛꯄꯗ ꯀꯦꯜꯂꯦꯕ
ꯑ ꯅꯍꯥꯟ ꯂꯩꯕꯗꯣ ꯂꯩꯔꯤꯕꯣ
ꯑꯗꯨ ꯆꯠꯈ꯭ꯔꯦ
ꯑꯣ ꯑꯃ ꯑꯃꯨꯛ ꯂꯥꯛꯄ꯭ꯔꯥ
ꯑꯥ
ꯀꯥꯏꯗꯒꯤꯅꯣ ꯃꯣꯏꯗꯤ
ꯈꯪꯗꯦ ꯃꯣꯏ ꯃꯔꯤ ꯃꯇꯥ ꯑꯣꯏꯔꯝꯒꯅꯤ
ꯅꯨꯄꯤ
ꯑꯥ
ꯑꯃꯈꯛꯇ
ꯑꯥ
ꯑꯗꯨꯒꯤ ꯑꯣꯏꯔꯝꯒꯅꯤꯅꯦ
ꯑ ꯑꯅꯧꯕ ꯂꯥꯛꯄꯒꯤ ꯋꯥ ꯉꯥꯡꯅꯤꯡꯒꯨꯝ ꯉꯥꯡꯅꯤꯡꯗꯕꯒꯨꯝ ꯌꯥꯝ ꯇꯨꯀꯠꯆꯕꯒꯤ ꯃꯑꯣꯡꯗ ꯇꯧꯔꯛꯑꯦꯕ
ꯑꯩꯅ ꯆꯠꯈ꯭ꯔꯗꯤ ꯅꯪ ꯅꯨꯡꯉꯥꯏꯔꯀꯣ ꯍꯥꯏꯌꯣ
ꯑꯁ ꯇꯣꯛꯅꯤꯡꯈ꯭ꯔꯦ ꯌꯨꯝꯗ ꯑꯃꯨꯛ ꯂꯩꯅꯤꯡꯉꯦ
ꯑꯩꯁꯨꯅꯦ ꯄꯩꯁꯥꯁꯤꯅ ꯇꯥꯜꯂꯁꯨ ꯀꯔꯤꯁꯨ ꯂꯩꯇꯦ
ꯊꯣꯛꯁꯨ ꯊꯣꯛꯇꯕ ꯑꯗꯨꯕꯨ ꯌꯨꯝꯗꯨꯗ ꯂꯩꯕ ꯁꯣꯏ ꯂꯧꯕꯗꯣ ꯐꯅꯗ꯭ꯔꯥ ꯈꯜꯂꯛꯑꯦ ꯑꯩ
ꯑꯗꯨ ꯈꯜꯂꯤꯅꯤ ꯑꯩꯖꯨ
ꯇꯟꯕꯨ ꯇꯟꯁꯤꯂꯛꯏꯗ
ꯀꯩꯅꯣꯒꯤ ꯃꯔꯨꯞꯀꯤ ꯄꯤꯅꯤꯡꯉꯥꯏ ꯄꯩꯁꯥ ꯂꯩꯇꯦ ꯁꯦꯟꯗꯣꯏ ꯄꯤꯕ ꯃꯔꯨꯞꯀꯤ ꯑꯃꯥꯎ ꯂꯧꯔꯒ ꯃꯔꯨꯝ ꯀꯤ ꯄꯤꯁꯤꯔ ꯈꯜꯂ ꯂꯩꯔꯝꯅꯦ
ꯇꯟꯁꯤꯠꯂꯛꯑꯦ ꯊꯕꯛ ꯃꯐꯝꯗꯨꯅ ꯇꯧꯕ ꯅꯨꯡꯉꯥꯏꯇꯕꯅꯦ
ꯑꯩꯁꯨꯅꯦ ꯍꯌꯦꯡ ꯆꯠꯀꯗꯕꯁꯦ ꯌꯥꯝ ꯇꯜꯂꯦ ꯃꯤꯠ ꯑꯎꯏꯁꯤꯜꯂꯒ ꯆꯠꯁꯤꯔ ꯈꯪꯗꯦ
ꯑꯩꯈꯣꯏ ꯈꯨꯟꯗꯅ ꯈ꯭ꯋꯥꯏꯗꯒꯤ ꯐꯔ‌ꯦꯗ
ꯎꯝ
ꯑꯈꯣꯏ ꯃꯔꯨꯞꯁꯤꯡꯁꯨ ꯄꯨꯟꯕ ꯐꯪꯒꯗꯕ ꯃꯥꯟꯗ꯭ꯔꯦꯗ
ꯃꯥ ꯁꯤꯜꯂꯛꯇ꯭ꯔ‌ꯦ
ꯑꯆꯧ ꯑꯁꯥꯡ ꯉꯥꯛꯇ ꯑꯣꯏꯕꯅꯤꯅ
ꯑꯗꯨ ꯃꯊꯛꯇꯨꯗ ꯆꯦꯟꯈꯤꯕ ꯌꯥꯔꯗꯤꯦ ꯄꯨꯟꯁꯤꯒꯤ ꯄꯣꯠꯕꯨ ꯐꯪꯂꯔꯣꯏ
ꯍꯣꯏ ꯊꯖꯥꯔꯛꯇꯔꯦ ꯅꯨꯄꯥ ꯀꯣꯏꯕ ꯁꯤꯡꯕꯨ
ꯃꯥꯒꯤ ꯅꯨꯄꯥ ꯅꯨꯄꯥ ꯂꯩꯈ꯭ꯔꯗꯤ ꯑꯦꯁ ꯃꯥꯡꯗ ꯐꯥꯎ ꯃꯥꯡꯕ ꯌꯥꯗ꯭ꯔꯦ
ꯂꯩꯇ꯭ꯔꯤꯀꯥꯟꯗ ꯐꯥꯎ ꯆꯠꯄ ꯌꯥꯗꯕꯗꯨꯕꯨ
ꯑꯗꯨꯅꯦ
ꯂꯥꯟꯁꯤꯅ ꯃꯔꯣꯜ ꯑꯃ
ꯉꯥꯅꯨꯗꯤ ꯀꯨꯝ ꯀꯨꯝꯃꯛꯈ꯭ꯔꯣ ꯑꯗꯨꯝ ꯍꯥꯏꯔ ꯂꯩꯔꯦ ꯑꯗꯨ ꯆꯠꯄ ꯌꯥꯗꯕꯒꯤꯅꯤꯅꯦ
ꯃꯥꯥꯡ ꯀꯧꯔꯒ ꯍꯈꯣꯏ ꯀꯨꯝꯕ ꯌꯥꯗ ꯀꯨꯝꯕꯤꯔꯁꯨ ꯍꯜꯂꯛꯄ ꯌꯥꯗ꯭ꯔꯗꯤ ꯃꯥ ꯊꯥꯛꯀꯅꯤ
ꯑꯩꯈꯣꯏ ꯑꯩꯈꯣꯏ ꯂꯣꯏꯅꯃꯛ ꯄꯨ ꯃꯥ ꯊꯥꯛꯀꯅꯤ
ꯀꯩ ꯃꯥꯂꯤꯉꯥꯏꯗꯨꯗ ꯀꯩ ꯃꯥꯜꯂꯤꯉꯩꯗꯨ ꯀꯩ ꯃꯄꯤ ꯑꯃꯨꯛ ꯑꯣꯜꯂꯛꯀꯅꯤ
ꯍꯣꯏ ꯃꯊꯟꯗ ꯊꯥꯛꯍꯜꯂꯗꯤ ꯐꯖꯒꯅꯤ ꯃꯥ ꯋꯥꯉꯥꯡ ꯁꯉꯥꯡꯗ ꯑꯣꯏꯔꯣ
ꯉꯥꯅꯨ ꯉꯥꯅꯨ ꯀꯧꯔꯔꯣꯏ ꯀꯩ ꯑꯃꯨꯛ ꯀꯧꯔꯅꯤ
ꯃꯥꯒꯤ ꯃꯤꯡ ꯍꯣꯡꯅꯤꯉꯥꯏ ꯁꯥꯔꯇꯤꯐꯤꯀꯦꯠꯃꯨꯛ ꯂꯧꯕ ꯇꯥꯕ
ꯀꯩ ꯃꯄꯤ ꯑꯃ ꯑꯣꯜꯂꯛꯇꯅ
ꯑꯥꯏ ꯍꯥꯝ ꯅꯣꯡꯁꯦ